ꯑꯃꯔꯨ
ꯆꯥꯁ ꯃꯔꯔꯣ
ꯀꯩꯗꯧꯔ ꯂꯩꯃꯣꯅꯦ ꯃꯔꯨꯞꯕꯣ꯫
ꯋꯥꯔꯦ
ꯋꯥꯔꯦ ꯃꯔꯨꯞ ꯑꯗꯨꯗꯤ ꯑꯩ ꯋꯥꯔꯤ ꯂꯤꯒꯦ ꯃꯔꯨꯞ ꯇꯥꯒꯦꯔ꯫
ꯏꯁ ꯇꯥꯒꯦ
ꯊꯥꯏꯅꯦ ꯃꯥꯏꯅꯦꯅꯦ ꯃꯔꯨꯞ
ꯈ
ꯊꯥꯏꯅ ꯃꯥꯏꯅ ꯃꯔꯨꯞ ꯃꯆꯥ ꯅꯣꯏꯕ ꯅꯨ ꯃꯔꯨꯞ ꯂꯩꯀꯥꯏ ꯑꯃꯝꯗ ꯑꯗꯨꯝ ꯈꯔ ꯅꯣꯏꯔꯦ ꯇꯦ ꯃꯔꯨꯞ ꯅꯥꯀꯟꯗ ꯂꯩꯕꯅꯤ ꯃꯔꯨꯞ ꯃꯔꯨꯞꯀꯤ ꯅꯥꯀꯟꯗ
ꯑꯁ ꯑꯩꯅ ꯃ ꯂꯩ ꯌꯥꯔꯦ
ꯃꯥꯖꯦ ꯂꯩꯔꯝꯃꯦ ꯃꯥꯁꯤ ꯂꯩꯀꯥꯏꯗ ꯃꯥꯁꯤ ꯍꯤꯗꯥꯛ ꯀꯥꯞꯄꯁꯨ ꯌꯥꯝ ꯍꯩ ꯍꯥꯏ ꯃꯔꯨꯞ ꯍꯤꯗꯥꯛ ꯀꯥꯞꯁꯨ ꯌꯥꯝ ꯍꯥꯏꯕꯤꯕ ꯍꯣꯏ ꯍꯤꯗ ꯀꯥꯞꯊꯣꯛ ꯀꯥꯞꯁꯤꯟ ꯑꯗꯒꯤ ꯑꯗꯨꯝꯕ ꯈꯔꯁꯨ ꯍꯥꯏꯌꯦ ꯃꯔꯨꯞ ꯃꯥꯁꯤ ꯑꯣꯏꯗ ꯄꯥꯗꯨꯁꯨ ꯈꯔ ꯆꯤꯟꯁꯤ ꯈꯔ ꯊꯤ ꯍꯥꯏꯇꯥꯔꯦ ꯃꯔꯨꯞ ꯃꯥꯅ ꯑꯣꯏꯗꯕꯁꯤ ꯀꯌꯥꯝ ꯉꯥꯡꯉꯦ ꯑꯗꯨ ꯅꯠꯇꯦ ꯅꯠꯇꯦ ꯑꯣꯏꯗꯕ ꯅꯠꯇꯦ ꯃꯥ ꯃꯥꯁꯤ ꯀꯌꯥꯝ ꯑꯁꯦꯡꯕ ꯉꯥꯡꯉꯦ ꯑꯗꯨꯅ ꯃꯔꯣ ꯃꯥꯁꯤ ꯁꯥꯁꯤ ꯃꯈꯟ ꯃꯈꯟ ꯌꯥꯥꯏ ꯃꯔꯨꯞ ꯁꯥꯁꯦ ꯏꯒꯜꯒꯨꯝꯕ ꯏꯒꯜꯁꯨꯨꯖꯥꯏ ꯃꯔꯨꯞ
ꯎ ꯄꯁꯔꯒꯨꯝ
ꯄꯜꯆꯔꯒꯨꯝꯕ ꯏꯒꯜꯒꯨꯝꯕ ꯌꯥꯝ ꯆꯥꯏ ꯃꯔꯨꯞ ꯃꯥꯗꯤ꯫ ꯃꯥꯅ ꯍꯥꯏꯔꯤꯕ ꯃꯥꯅ ꯂꯤꯝꯅꯤꯀꯣ ꯃꯔꯨꯞ꯫
ꯎꯝ
ꯕꯜꯆꯔꯁꯦ ꯆꯥꯎꯋꯤꯌꯦ
ꯑ ꯍ
ꯃꯥꯒꯨꯝꯕ ꯃꯥꯁꯤ ꯚꯥꯏ ꯅꯣꯏ ꯑꯍꯩ ꯅꯠꯇ꯭ꯔꯣ ꯑꯩꯅ ꯋꯥꯔꯤ ꯂꯤꯕꯗ ꯅꯣꯏꯔ ꯍꯥꯏꯒꯗ꯭ꯔꯣ ꯃꯥꯒꯨꯝꯕ ꯑꯍꯨꯝ ꯆꯥꯎꯋꯤ ꯃꯥꯅ ꯍꯥꯏꯕ
ꯏꯄ
ꯃꯥꯒꯨꯝꯕ ꯑꯍꯨꯝ ꯆꯥꯎꯋꯤ ꯑꯗꯣ ꯀꯩꯅꯣ ꯃꯣꯏ ꯂꯩꯀꯥꯏ ꯑꯉꯥꯡ ꯑꯃ ꯑꯉꯥꯡ ꯅꯠꯇꯦꯅꯦ ꯁꯅꯥꯎ ꯑꯃ ꯆꯦꯜꯂ ꯄꯨꯊ ꯇꯧꯔꯝꯃꯤꯌꯦ
ꯎꯝ
ꯑꯗꯩ ꯃꯥꯁꯦ ꯑꯗꯨꯝ ꯀꯥꯟꯁꯤꯗ ꯅꯥꯎꯔꯤ ꯅꯥꯢꯔ ꯂꯥꯛꯄꯖꯥꯏꯅꯤꯗ ꯅꯥꯎꯔꯤ ꯍꯥꯏꯖ ꯋꯥꯅꯤ ꯀꯣ ꯑꯩꯗꯤ ꯐꯣꯁ ꯀꯟꯈ꯭ꯔꯕ ꯅꯥꯎꯔꯤꯅꯤ ꯍꯥꯏꯗꯤ ꯂꯩꯗꯅ ꯑꯦ ꯅꯣꯡꯃꯩ ꯅꯍꯥꯟ ꯆꯪ ꯉꯝꯕꯋꯥꯟ ꯅꯧꯔꯤ ꯅꯠ ꯇ‌ꯦꯍꯔꯤꯌꯥ ꯌꯥꯝ ꯊꯤꯅ ꯅꯥꯎꯔꯤꯑ‌ꯦ ꯅꯣꯡꯃꯩꯩꯅ ꯍꯦꯟꯖꯤ ꯉꯝꯕ ꯅꯥꯎꯔꯤ ꯅꯠꯇꯦꯕ
ꯁꯥꯠ ꯅꯧꯔꯤꯅꯦ ꯃꯥꯅꯤ ꯃꯥꯅ ꯄꯥꯢꯔꯤ ꯅꯧꯔꯤꯖꯦ
ꯕꯥꯅ ꯍꯥꯏꯔꯤꯁꯤꯝ ꯁꯥꯊꯤ ꯍꯥꯏꯇꯥꯔꯦ
ꯎꯝ
ꯑꯩꯒꯤꯗꯤ ꯀꯩꯅꯣ ꯇꯧꯑ‌ꯦ ꯁꯅꯥꯎꯖꯦ ꯃꯥꯅ ꯁꯠ ꯐꯥꯒꯦ ꯇꯧꯔꯝꯕꯅꯦ ꯃꯥꯅ ꯐꯥꯠ ꯅꯧꯔꯤꯗꯨ ꯀꯥꯞꯄꯅꯤ ꯄꯥꯟꯗꯤ ꯄꯥꯜꯍꯧꯗ꯭ꯔꯖꯥꯠꯅꯤꯗ ꯄꯥꯜꯍꯧꯗ꯭ꯔꯤꯖ‌ꯦ ꯐꯠ ꯄꯥꯏꯔꯒ ꯎꯊꯛꯇꯩ ꯁꯠ ꯇꯣꯡꯉ ꯂꯩꯌꯦ ꯑꯗꯩꯗꯤ ꯃꯥꯅ ꯁꯠꯆꯤꯟꯕꯨ ꯇꯥꯛ ꯍꯥꯂꯦꯗ ꯀꯩꯅꯣꯗꯨ ꯕꯜꯆꯔꯗꯨ
ꯎꯝ
ꯇꯥꯛ ꯍꯥꯠꯄꯗꯩ ꯃꯣꯏ ꯂꯩꯀꯥꯏ ꯑꯃ ꯆꯥꯛ ꯆꯥꯏꯌꯦ ꯃꯥꯅ ꯍꯥꯢ ꯃꯣꯏ ꯂꯩꯀꯥꯏ ꯑꯝ ꯄꯨꯂꯞ ꯀꯧꯑ‌ꯦ ꯚ ꯚꯥꯏ ꯑꯗꯨꯗꯤ ꯕꯜꯔꯗꯨ ꯀꯌꯥꯝ ꯆꯥꯎꯔꯝꯅꯤ ꯈꯜꯂꯣ ꯌꯥꯔꯦ
ꯐꯖꯟ ꯆꯥꯎꯔꯝ ꯃꯅꯤ
ꯍꯣꯏ ꯂꯩꯀꯥꯏ ꯑꯃ ꯆꯥꯕ ꯈꯣꯠꯅꯕ ꯍꯥꯏꯁꯦ
ꯀꯂꯝꯝꯕꯅꯤ
ꯍꯣꯏꯌꯦ ꯕꯜꯁꯟ ꯑꯍ ꯍꯣꯏ ꯍꯣꯏ ꯕꯍꯦ ꯕꯜꯁꯦꯜꯂꯅ ꯆꯥꯎꯕꯩ ꯆꯥꯡꯖꯦ ꯂꯩꯀꯥꯏ ꯑꯃ ꯆꯥꯛꯄꯖꯩ ꯍꯥꯏꯅꯦ ꯂꯩꯀꯥꯏ ꯑꯃ ꯆꯥꯛꯀꯧꯔ ꯑꯗꯨ ꯆꯥꯎꯕꯗꯩ ꯃꯥꯁꯦ ꯑꯗꯨꯝ ꯂꯩꯀꯥꯏ ꯃꯌꯥꯝꯁꯤꯅ ꯑꯈꯣꯏꯒꯤ ꯀꯩꯅꯣ ꯕꯜꯖꯔ ꯉꯝꯕ ꯍꯥꯏ ꯀꯣꯂꯦ ꯃꯃꯤꯡꯖꯦ ꯆꯔ ꯉꯝꯕ ꯍꯥꯏꯔꯒ
ꯑꯁ ꯃꯤꯡꯇꯣꯟꯖꯦ ꯐꯪꯗꯦ
ꯃꯤꯡꯊꯣꯟꯁꯦ ꯃꯥꯒꯤ ꯕꯜꯖꯔ ꯉꯝꯕ ꯃꯤꯡꯊꯣꯟ ꯐꯪꯒꯤꯕꯩ ꯑꯗꯒꯤ ꯃꯥꯖꯦ ꯚꯏ ꯁ꯭ꯀꯨꯜ ꯑꯝꯗꯁꯨ ꯇꯝꯃꯝꯃꯦ ꯄꯨꯟꯅ
ꯑꯣ ꯏꯇꯥꯎꯒ ꯇꯃꯤꯟꯅꯔꯝꯕꯅꯦꯕ
ꯇꯝꯃꯤꯟꯅꯝꯃꯦꯃꯤ ꯑꯩ ꯂꯤꯔꯤ ꯋꯥꯔꯤꯁꯦ ꯃꯤꯁꯦ ꯁ꯭ꯀꯨꯜ ꯑꯃꯝꯗꯁꯨ ꯇꯝꯃꯤꯟꯅꯔꯝꯃꯦ ꯑꯗ ꯃꯥ ꯖꯤ ꯃꯈꯣꯠꯁꯦ ꯀꯌꯥꯃꯨꯛ ꯆꯨꯝꯒꯦ ꯍꯥꯏꯕꯨ ꯃꯃꯩꯁꯦ ꯎꯏꯆꯜꯂ ꯊꯥꯛ ꯀꯥꯞꯄꯅꯤꯗ ꯎꯁꯤꯗ ꯑꯩꯈꯣꯏ ꯎꯆꯦꯛ ꯑꯈꯣꯏꯗꯤ ꯃꯣꯕꯥꯏ ꯎꯆꯦꯛꯁꯦ ꯌꯦꯡꯐꯥꯎꯗ ꯎꯗꯦꯕ ꯎꯁꯤꯗ ꯎꯆꯦꯛꯁꯤ ꯇꯣꯡꯉꯤꯕ ꯌꯦꯕꯥꯎꯗ ꯎꯗꯦꯕ ꯈꯪꯕꯔ ꯆꯦ ꯄꯪꯕꯩ ꯆꯥꯡ ꯍꯥꯏꯇꯥꯔꯦ ꯁꯤꯡꯗꯕꯩ ꯆꯥꯡ ꯃꯥꯗꯤ ꯎꯁꯤꯗ ꯎꯁꯤꯗ ꯎꯆꯦꯛ ꯁꯤꯐꯥꯎ ꯌꯦꯡꯗꯕꯤꯗ ꯍꯥꯏꯇꯥꯔꯦ ꯃꯃꯤꯠ ꯎꯏꯁꯜꯂ ꯇꯥꯛ ꯀꯥꯞꯄꯅꯦꯅꯤ ꯊꯥꯛ ꯀꯦꯜꯂꯛꯏ ꯂꯣꯏꯔꯦ ꯎꯆꯦꯛꯁꯤ ꯐꯥꯛ ꯀꯦꯂꯩ ꯍꯩꯕꯩ ꯆꯥꯡꯖꯦ ꯃꯥꯒꯤ ꯍꯥꯏꯇꯥꯔꯦ ꯑꯗꯒꯤ ꯆꯧꯀ꯭ꯔꯤ ꯑꯃ ꯄꯨꯔꯛꯑꯣ ꯍꯥꯟ ꯃꯥꯒꯦ ꯆꯧ ꯀꯨꯏ ꯑꯃ ꯁꯠ ꯄꯨꯊꯣꯛꯑ ꯆꯥꯠ ꯐꯝꯃꯅꯤ ꯃꯥꯅ ꯃꯤꯗꯤ ꯚꯥꯏ ꯎꯆꯦꯛꯁꯦ ꯎꯆꯦꯛ ꯊꯤꯔꯒ ꯊꯤꯔꯛ ꯀꯥꯞꯇ꯭ꯔꯣ ꯆꯂꯥ ꯆꯂꯥ ꯊꯤꯔ ꯊꯤꯔ ꯀꯥꯄꯤ ꯅ ꯃꯥꯏꯅ ꯑꯃꯨ ꯎꯆꯦꯛꯁꯦ ꯃꯅꯛ ꯂꯥꯛꯑꯝꯃꯤꯅꯦꯕ ꯇꯧꯁꯦ ꯃꯥꯏ ꯇꯦꯂꯦꯟ ꯍꯥꯏꯇꯥꯔꯦ ꯃꯥꯒꯤ ꯍꯩꯁꯤꯡꯕꯁꯦ ꯆꯧꯀ꯭ꯔꯤ ꯆꯧꯀ꯭ꯔꯤ ꯑꯃ ꯊꯥꯔ ꯐꯝꯃꯅꯤ ꯊꯥꯛ ꯐꯝꯃꯒ ꯎꯆꯦꯛꯁꯤ ꯃꯥꯅ ꯐꯥꯛ ꯀꯧꯗꯣꯏꯅꯦꯕ ꯚꯥꯏ ꯑꯗꯩꯗꯤ ꯊꯥꯛ ꯊꯥꯛ ꯊꯥꯛ ꯉꯥꯍꯥꯛꯇꯪꯁꯤꯗ ꯑꯗꯨꯝ ꯎꯝ ꯑꯩ ꯁꯦꯀꯦꯟ ꯑꯃꯗ ꯎꯆꯦꯛ ꯑꯅꯤ ꯑꯍꯨꯝꯗꯤ ꯊꯥꯛ ꯊꯥꯛ ꯇꯨꯕꯤꯅꯤ ꯍꯥꯏꯇꯥꯔꯦ꯫
ꯎꯝ, ꯌꯥꯏ ꯃꯥꯗꯣ꯫
ꯄꯋꯥꯔꯁꯨ ꯆꯦꯜꯂꯦ ꯍꯥꯏꯇꯥꯔꯦ, ꯃꯥꯥꯏ ꯅꯥꯎꯔꯤꯁꯦ ꯄꯋꯥꯔ ꯑꯃꯁꯨ ꯂꯩ꯫ ꯃꯥꯏꯅꯧꯔꯤꯁꯤꯅ ꯀꯥꯞꯕꯁꯤ ꯏꯕꯣ, ꯃꯥꯏ ꯅꯥꯎꯔꯤꯁꯦ ꯑꯩꯁꯨ ꯄꯥꯏ ꯌꯦꯡꯈꯔꯦꯕ꯫
ꯑꯣ
ꯑꯩꯁꯨ ꯈꯨꯠꯇꯤ ꯄꯩꯗꯤ ꯄꯩꯕꯅꯤ ꯑꯗꯨꯝ ꯃꯥꯏ ꯅꯥꯎꯔꯤꯅ ꯀꯥꯕꯕꯁꯤ ꯀꯩ ꯍꯥꯏꯅꯤ ꯃꯔꯨꯁꯤ ꯄꯩ ꯆꯠꯈ꯭ꯔꯁꯨ ꯍꯨꯏꯖꯤꯜꯂ ꯄꯥꯟꯕ ꯍꯥꯏꯇꯥꯔꯦ꯫
ꯑꯣ ꯍꯣꯏꯅꯦ ꯃꯄꯨꯗꯨꯒꯤ ꯀꯩꯅꯣ ꯀꯌꯥm ꯁꯤꯜꯂꯛꯄ ꯌꯥꯢꯅꯦ꯫
ꯍꯣꯏ, ꯍꯣꯏ, ꯍꯣꯏ, ꯍꯣꯏ꯫ ꯌꯦꯁ, ꯌꯦꯁ, ꯌꯦꯁ, ꯌꯦꯁ꯫ ꯑꯗꯒꯤ ꯁꯦ ꯎꯆꯦꯛꯁꯤ ꯁꯨꯡꯎ ꯎꯗꯕ ꯍꯥꯏꯁꯦ ꯈꯜꯂ ꯂꯩꯔꯦꯅ
ꯎꯝ꯫
ꯍꯥꯏꯗꯤ ꯄꯣꯠ ꯑꯃꯅ ꯈꯜꯍꯜ ꯂꯩꯔꯦꯕ꯫
ꯎꯝ, ꯑꯗꯨꯝ ꯀꯥꯞꯈꯤꯕꯗ ꯎꯆꯦꯛꯁꯦ ꯂꯩꯔꯝꯕꯅꯦꯕ꯫
ꯍꯧꯖꯤꯛꯁꯨ ꯑꯗꯨꯝ ꯄꯥꯜꯍ ꯂꯩꯔꯝꯃꯅꯤ꯫ ꯍꯥꯏꯗꯤ ꯀꯥꯞꯄꯨ ꯀꯥꯞꯈ꯭ꯔꯕ ꯑꯗꯨꯝ ꯄꯥꯂꯦ ꯍꯥꯏꯇꯥꯔꯦ ꯁꯣꯏꯐꯗ꯭ꯔꯕ ꯑꯩꯈꯣꯏꯒꯤ ꯍꯣꯏ ꯀ ꯀꯩ ꯍꯥꯏꯅꯤ ꯔꯥꯝꯒꯤ ꯇꯦꯟ ꯒꯨꯝꯕꯅꯦꯕ ꯁꯣꯏꯐꯠꯇ꯭ꯔꯕ ꯊꯥꯛ ꯀꯥꯞꯄꯨ ꯀꯥꯞꯈꯔꯕ ꯊꯥꯛ ꯃꯔꯨꯁꯤ ꯈꯣꯏꯁꯤꯜꯂꯒ ꯊꯥꯛꯅꯦ ꯄꯥꯟꯒꯤꯗꯣꯏꯁꯦ꯫
ꯊꯤꯌꯥꯗꯅꯤꯕ ꯍꯩꯕ ꯑꯁ ꯃꯥꯒꯤ ꯅꯥꯎꯔꯤꯗꯣ ꯑꯝꯇꯪ ꯄꯥꯏꯅꯤꯡ ꯉꯥꯛꯑꯦ ꯑꯩꯁꯨ
ꯏꯁ ꯃꯥꯒꯤ ꯅꯥꯎꯔꯤꯗꯣ ꯅꯪ ꯄꯥꯏ ꯐꯪꯉꯔꯣꯏ꯫
ꯑꯁ ꯐꯪꯍꯧꯗꯔꯦ꯫
ꯅꯪ ꯐꯪꯉꯔꯣꯏ ꯃꯥꯏ ꯅꯥꯎꯔꯤꯗꯣ ꯃꯥꯏ ꯅꯥꯎꯔꯤꯗꯣ ꯑꯣꯛꯁꯟ ꯂꯥꯎꯊꯣꯛꯈ꯭ꯔꯦꯕ ꯃꯤ ꯀꯔꯣꯔ ꯇꯔꯥꯗ ꯌꯣꯟꯈꯔꯦ꯫ ꯀꯔꯣ ꯇꯔꯥꯗ ꯀꯩꯅꯣ ꯂꯩꯈꯔꯦ
ꯑꯖꯨꯟꯅ ꯂꯩꯈꯔꯕ ꯑꯩ ꯈꯜꯂꯤꯕ ꯃꯥꯍꯥ ꯚꯔꯥꯠꯇ ꯈꯔ
ꯃꯍꯥꯚꯥꯔꯠꯇ ꯁꯤꯖꯤꯟꯅꯒꯦꯅ ꯑꯔꯖꯨꯟꯅ ꯂꯩꯈꯤꯕꯅꯦ ꯃꯥꯏ ꯅꯥꯎꯔꯤꯗꯨꯣ ꯃꯍꯥꯚꯔꯥꯠꯇ ꯁꯤꯖꯤꯟꯅꯒꯦꯅ ꯑꯔꯖꯨꯟꯅ ꯂꯩꯒꯤꯕ
ꯑꯗꯨꯅꯅꯦ
ꯍꯣꯏ ꯍꯣꯏ ꯍꯣꯏ ꯑꯗꯨꯗꯒꯤ ꯃꯥꯅ ꯄꯥꯏꯔꯝꯕ ꯒꯗꯥꯁꯤ ꯂꯩꯌꯦ
ꯍꯥꯏꯔꯝꯕꯥ ꯃꯜꯂꯤꯗꯥ ꯑꯩꯅ ꯇꯥꯕꯗꯗꯤ ꯇꯥꯁꯨ ꯐꯖꯅꯥ ꯂꯪꯉꯦ ꯍꯥꯏꯌꯦ
ꯏꯁ ꯃꯥꯥꯅꯥ ꯅꯪ ꯇꯥꯁꯤꯗꯤ ꯂꯣꯏꯔꯦ ꯃꯔꯨꯞ ꯁꯦ ꯍꯧꯖꯤꯛ ꯍꯧꯖꯤꯛ ꯀꯔꯤ ꯑꯩꯈ ꯑꯣꯂꯦꯝꯄꯤꯛꯀꯤ ꯒꯣꯜ ꯃꯦꯗꯥꯜ ꯑꯁꯤ ꯍꯦꯟꯄꯣꯟꯇꯦ ꯃꯔꯨꯞ ꯅꯤꯔꯥꯥꯁ ꯆꯣꯕ꯭ꯔꯥ ꯑꯗꯨ ꯃꯥꯉꯟꯗꯥ ꯂꯥꯛ ꯇꯃꯃꯦ ꯌꯥꯅꯤ
ꯃꯥꯅ ꯃꯥꯅ ꯂꯪꯕ ꯇꯥꯖꯦ ꯍꯦꯛꯇ ꯌꯨꯝꯈꯤꯕꯗ ꯁꯠꯇꯛꯄꯥ ꯉꯝꯅꯥꯗ
ꯑꯦꯁ ꯉꯝꯗꯦ ꯃꯥꯅ ꯂꯪꯒꯤ ꯇꯥꯗꯨꯗꯤ ꯃꯥꯡꯉꯦ ꯑꯗꯨꯝ ꯃꯥꯡꯉꯦ ꯃꯥꯗꯤ ꯀꯩꯅꯣꯅꯦꯕ ꯍꯥꯏꯗꯤ ꯋꯥꯟ ꯇꯥꯏꯝ ꯌꯨꯖꯔ ꯉꯥꯛꯇꯅꯦꯕ ꯃꯥꯗꯤ ꯑꯃꯨꯛ ꯂꯪꯕꯤ ꯇꯥꯥꯁꯦ ꯑꯅꯦꯛꯁꯨꯨꯅ ꯂꯧꯊꯣꯛ ꯌꯥꯗ꯭ꯔꯦ ꯌꯨꯝꯒꯤꯈꯤꯕꯕꯁꯤ ꯁꯥꯠꯇꯣꯛꯅꯕ ꯍꯣꯠꯅꯕꯗ ꯑꯗꯨꯅ ꯍꯦꯟꯅ ꯃꯥꯇꯝ ꯆꯪꯉꯤ ꯄꯩꯁ ꯆꯪꯉꯦꯕ ꯁꯠꯇꯣꯛꯂ ꯇꯥꯔꯅꯁꯨ ꯇꯥ ꯇꯥꯗꯕ ꯈꯨꯝꯕ꯭ꯔꯥ ꯂꯧꯈꯠ ꯌꯥꯔꯣꯏꯕ ꯁꯤꯅ ꯌꯥꯔꯣꯏꯕ
ꯃꯥꯏꯖꯤꯕꯨ ꯃꯥꯥꯏ ꯄꯋꯥꯔꯁꯦ ꯀꯃꯥꯏ ꯇꯧꯔ ꯄꯥꯔꯤ ꯖꯥꯠꯅꯣ
ꯑꯗꯩ ꯃꯥꯅ ꯕꯣꯜ ꯂꯪꯕꯁꯤꯗꯤ ꯏꯁ ꯏꯃꯩ ꯅꯥꯀꯟ ꯑꯃꯗꯩꯩ ꯅꯥꯀꯟ ꯑꯃ ꯂꯪꯕ ꯅꯥꯀꯟ ꯑꯃ ꯒꯣꯜ ꯂꯩ ꯅꯥꯀꯟ ꯑꯃ ꯒꯣꯜ ꯒꯣꯜ ꯆꯜ
ꯁꯦ ꯃꯥꯗꯤ ꯀꯩꯅꯣꯅ ꯈꯨꯠꯅ ꯑꯗꯨꯝ ꯌꯣꯜꯕ ꯁꯥꯟꯅꯔꯦꯕ
ꯑꯣꯏ ꯈꯨꯠꯅ ꯂꯪꯗꯣꯏꯅꯦ ꯃꯤꯗꯤ ꯕꯣꯜ ꯐꯨꯠꯕꯣꯜ ꯍꯥꯏꯁꯤ ꯈꯣꯡꯅ ꯀꯥꯎꯏꯗ ꯃꯥꯗꯤ ꯐꯨꯠꯕꯣꯜ ꯍꯥꯏꯔ ꯃꯥꯗꯤ ꯍꯦꯟꯕꯣꯜ
ꯃꯤꯗꯤ ꯑꯗꯨꯝ ꯗꯤꯒꯦꯟꯗ꯭ꯔꯈꯩꯁꯦ ꯃꯉꯣꯟꯗꯣ ꯂꯣꯏ ꯂꯩꯔꯝꯃꯅꯤꯉꯦ ꯑꯗꯨꯗꯗꯤ
ꯀꯤꯄꯔꯅꯕꯨ ꯈꯨꯟꯅ ꯄꯥꯏꯈꯔꯤꯗꯔꯗꯤꯅ
ꯍꯣꯏ ꯍꯣꯏ ꯍꯣꯏ ꯍꯣꯏ ꯑꯗꯨꯅꯦ ꯍꯥꯏꯁꯦ ꯄꯨꯔꯥ ꯕꯦꯔꯥꯅꯤ꯫ ꯃꯥꯗꯦꯅꯤ
ꯑꯗꯨ ꯃꯥ ꯁꯨꯃꯥꯏ ꯀꯜꯂꯤꯁꯤꯕꯨ ꯆꯥꯛꯅꯤꯗꯤ ꯀꯌꯥꯝ ꯆꯥꯕ ꯖꯥꯠꯅꯣ
ꯆꯥꯛꯇꯤ ꯑꯗꯨꯝ ꯇꯨꯝꯃꯦꯗ ꯃꯣꯏ ꯂꯩꯀꯥꯏꯒꯤ ꯆꯦꯡ ꯆꯥꯛ ꯈꯥꯡ ꯉꯥꯛ ꯉꯝꯗ꯭ꯔꯦ꯫
ꯑꯁ ꯕꯦꯔꯥꯅꯤ ꯍꯦ
ꯂꯥꯏꯔꯕꯤ ꯃꯃꯥ ꯂꯥꯏꯔꯕꯤ ꯏꯃꯥ ꯀꯨꯟꯇꯤꯅ ꯌꯣꯛꯄꯅꯤ
ꯑꯣ ꯑꯗꯨꯁꯨ ꯆꯨꯝꯃꯤꯅꯦ ꯂꯥꯏꯔꯕꯅ ꯌꯣꯛꯄꯒꯤ ꯑꯣꯏꯔꯝꯅꯤ ꯌꯥꯝ
ꯍꯣꯏ ꯍꯣꯏ ꯂꯥꯏꯔꯕꯅ ꯌꯣꯛꯄꯩꯁꯨ ꯑꯣꯏꯔꯦ ꯏꯅꯥꯛ ꯈꯨꯟꯕꯅ ꯌꯣꯛꯑꯗꯤ ꯢꯅꯥ ꯈꯨꯟꯕꯩ ꯆꯥ ꯇꯤꯟꯗꯅ ꯌꯥꯝꯕ ꯈꯤꯖꯤꯛ ꯈꯤꯖꯤꯛꯇ ꯆꯥꯗ꯭ꯔꯣ ꯄ꯭ꯂꯦꯠꯀꯥꯁꯦ ꯑꯩꯈꯣꯏ ꯆꯥꯕꯩ ꯆꯥꯗꯕꯩ ꯈꯤꯖꯤꯛ ꯈꯤꯖꯤꯛ ꯑꯩꯈꯣꯏꯒꯤ ꯐꯣꯛ ꯑꯃꯒ ꯆꯥꯃꯁ ꯑꯃꯒ ꯏꯁꯄꯨꯟ ꯑꯃꯒ ꯍꯣꯏ ꯑꯦ ꯂꯥꯏꯔꯕꯒꯤ ꯍꯧꯅꯕꯤ ꯑꯩꯈꯣꯏ ꯆꯥꯛꯈꯨꯝ ꯆꯥꯎ ꯆꯥꯎꯅ ꯍꯨꯞꯄꯤ꯫
ꯂꯥꯏꯔꯕꯩ ꯍꯧꯅꯕꯤ ꯑꯗꯨꯝ ꯄꯪꯆꯥꯗ ꯆꯥ ꯁꯟꯕꯤꯗꯨ ꯇꯧꯔꯦ ꯍꯥꯏꯕ꯫
ꯍꯣꯏ ꯕꯣꯔꯥ ꯕꯣꯔꯥ ꯆꯥꯁꯤꯟꯕꯤꯗꯣ ꯃꯥ ꯁꯦꯡꯅ ꯍꯥꯏꯔꯕꯗ ꯚꯥꯏ ꯁꯦꯡꯅ ꯍꯥꯏꯗ ꯂꯥꯏꯔꯩꯁꯤ ꯃꯥꯌꯥꯝ ꯆꯥꯕꯩꯅꯤ ꯍꯥꯏꯇꯔꯦ
ꯑꯣ ꯍꯦꯛ ꯆꯥꯛꯁꯤ ꯈꯤꯇꯪ ꯆꯥꯔꯗꯤ ꯑꯃꯨꯛ ꯏꯅꯥꯛ ꯈꯨꯟꯗꯧꯅꯦ ꯑꯩ ꯅꯥꯟꯗꯩꯩ ꯈꯟꯂꯝꯃꯤꯅꯤ ꯎꯝ
ꯑꯦ ꯐꯧ ꯃꯣꯟ ꯆꯥꯝꯃ
ꯈꯦꯠꯅꯩꯁꯦ ꯆꯥꯛ ꯆꯥꯕꯗ ꯑꯣꯏꯔꯝꯃꯤꯍꯦ ꯚꯥꯏ꯫
ꯃꯟꯅꯤ ꯃꯟꯅꯤ ꯃꯟꯅꯤ ꯃꯟꯅꯤ ꯃꯟꯅꯤ
ꯑꯩ ꯔꯤꯁꯥꯔ꯭ꯁ ꯄꯦꯄꯔ ꯑꯃ ꯐꯣꯡ ꯇꯥꯔꯦ꯫
ꯃꯟꯅꯦ ꯃꯟꯅꯦ ꯃꯟꯅꯦ ꯌꯥꯝ ꯌꯥꯝ ꯆꯥꯕꯩꯅꯦ ꯍꯧꯖꯤꯛ ꯕꯎ ꯏꯅꯥꯛꯈꯨꯟ ꯉꯝꯗ ꯂꯩꯁꯦ꯫ ꯃꯥꯟ ꯈꯦꯇ ꯈꯦꯇ ꯆꯥ ꯇꯥꯔꯦ ꯃꯥ ꯀꯩꯅꯣ ꯇꯧꯁꯥꯅꯨ ꯏꯅꯥꯛꯈꯨꯜꯕꯥꯗꯣ
ꯄꯨꯝꯃꯝꯃꯅꯤꯌꯦ ꯗꯥ ꯄꯨꯝꯃꯝꯃꯅꯤꯌꯦ
ꯃꯔꯨꯞ ꯀꯩꯗꯧꯅꯣ ꯌꯣꯡ ꯃꯥꯟꯗꯅꯣ ꯀꯩ ꯑꯃꯣꯛ ꯍꯥꯏꯅꯣ
ꯌꯣꯡ ꯉꯥꯔꯥꯡ ꯉꯔꯥꯡ ꯁꯨꯝ ꯀꯥꯟꯗ ꯊꯣꯡꯕ ꯆꯥꯛꯇꯣ ꯂꯧꯒꯦ
ꯏ ꯃꯥꯖꯣ
ꯃꯣꯏ ꯂꯥꯏꯔꯥꯕꯩ ꯍꯧꯅꯥꯕꯤ ꯑꯩ ꯀꯥꯂꯦꯟꯁꯤꯗꯕꯨ ꯏꯪꯊꯝꯊꯥꯅꯦ ꯍꯥꯏꯔꯗꯤ ꯐꯩ
ꯍꯣꯏꯅꯦ ꯏꯟꯊꯝꯊꯥ ꯑꯣꯏꯣꯏꯐꯥꯎꯗ ꯉꯔꯥꯡꯒꯤ ꯆꯥꯛꯗꯣ ꯃꯤ ꯑꯌꯨꯛꯇ ꯆꯥꯕ ꯆꯥꯕꯅꯦꯕ ꯃꯅꯤ ꯅꯠꯇ꯭ꯔꯥ ꯑꯌꯨꯛꯇꯁꯨ ꯅꯠꯇꯦ ꯅꯨꯃꯤꯗꯥꯡꯗ ꯕꯣ
ꯅꯨꯃꯤꯗꯥꯡꯒꯤꯗꯨꯕꯨ ꯀꯃꯥꯏꯅ
ꯃꯤ ꯁꯤꯗ ꯑꯄꯥꯕ ꯑꯃ ꯂꯥꯛꯄꯔꯝꯕ꯭ꯔꯥ ꯑꯣꯜꯂꯦ ꯍꯥꯏꯅꯥꯗꯅ
ꯎꯝ
ꯑꯄꯥ ꯑꯕ ꯑꯩꯈꯣꯏ ꯐꯥꯏꯇꯔ ꯑꯃ ꯂꯩꯕꯅꯤꯅ ꯏꯁ ꯃꯥꯗꯤ ꯏꯡꯉꯣ ꯍꯨꯠ ꯍꯨꯠꯅꯤ ꯂꯪꯊꯣꯛꯏꯁꯤ ꯑꯌꯨꯛ ꯆꯥꯝꯃꯁꯨ ꯅꯨꯃꯤꯗꯥꯡ ꯆꯥꯕꯤꯗꯦ ꯂꯣꯏꯔꯦ ꯔꯤꯃꯥꯗꯤ ꯑꯌꯨꯛꯀꯔ ꯆꯥꯛꯁꯦ ꯅꯨꯃꯤꯗꯥꯡ ꯆꯥꯕꯤ ꯂꯣꯏꯔꯦ
ꯎ ꯑꯗꯨꯖꯅ ꯂꯩ ꯌꯥꯗꯤ ꯄꯩꯁꯥ ꯐꯥꯏꯁꯦ
ꯃꯥꯗꯤ ꯌꯥꯝ ꯌꯥꯝ ꯆꯥꯗꯦ ꯌꯥꯝ ꯌꯥꯝ ꯆꯥꯗꯦ ꯃꯥꯗꯤ ꯑꯃꯨꯛꯐꯥꯎꯛ ꯆꯥꯕ꯭ꯔꯥ ꯌꯥꯝ ꯌꯥꯝ ꯌꯥꯥꯗꯤꯕ ꯅꯣꯡꯃꯗ ꯆꯥꯛꯇꯤ ꯃꯉꯥꯒꯨꯝꯖꯥꯕ
ꯈꯜꯂꯤꯅꯤꯒꯤꯁꯟꯗꯣ ꯄꯩꯁꯥ ꯌꯥꯝ ꯄꯥꯏꯗꯦꯅ ꯃꯥꯒꯤ ꯅꯍꯥꯟꯒꯤ ꯈꯨꯆꯥꯥꯗꯣ ꯀꯩꯅꯣꯝ ꯇꯧꯋꯦꯕ ꯃꯥꯁ ꯑꯃꯨꯒ ꯃꯥꯒ ꯆꯥꯕꯗꯣ ꯏꯇꯥꯎ ꯑꯣꯏꯅ ꯌꯦꯔꯨꯝ ꯊꯣꯡꯉ ꯗ ꯃꯤꯔꯥꯎꯅ ꯁ ꯑꯗꯨꯁꯨ ꯑꯗꯨꯝ ꯆꯥꯁꯤꯜꯂꯛꯀꯦ ꯇꯧꯋꯦꯕ ꯑꯗꯨꯗꯤ ꯑꯗꯨꯝ ꯄꯩꯁꯥ ꯄꯥꯏꯔꯣꯏꯗ ꯇꯥꯕꯅꯦꯕ
ꯍꯣꯢꯅꯦ ꯀꯗꯥꯥꯏꯗꯒꯤ ꯑꯗꯨꯗꯤ ꯈꯨꯖꯥ ꯂꯛꯆꯥꯥꯗꯨꯕꯨ ꯑꯣꯏꯕ ꯑꯗꯣ ꯀꯅꯥꯅ ꯌꯥꯝ ꯆꯥꯏꯅꯣ ꯍꯥꯏꯔꯁꯨ ꯑꯅꯤꯗꯣ
ꯑꯃꯅ ꯑꯃꯅꯤ ꯍꯥꯏꯅꯤꯌ‌ꯦ ꯑꯗꯨꯅꯅꯤ ꯄꯩꯁꯥ ꯑꯃꯇ ꯄꯥꯏꯗ꯭ꯔꯤꯗꯎ
ꯑꯩꯗꯤ ꯈꯪꯉꯧꯔ‌ꯦ ꯑꯁ ꯉꯁꯤꯗꯩ ꯕꯥꯢ ꯑꯩꯁꯨ ꯆꯥꯛ ꯆꯥꯔꯅꯤꯀꯣ
ꯄꯩꯁꯥ ꯄꯥꯏꯒꯦꯗꯤ ꯏꯁꯄꯨꯟꯗ ꯆꯥꯎ
ꯎꯝ
ꯄꯩꯁꯥ ꯄꯥꯏꯅꯤꯡꯉꯗꯤ
ꯍꯣꯍꯣꯏ ꯕꯥꯏ꯫
ꯆꯥꯎꯅꯥ ꯆꯥꯎꯅ
ꯑꯃꯨꯛ ꯇꯧꯔꯛꯑꯣ ꯚꯏ
ꯍꯣꯏ ꯍꯣꯏ ꯍꯣꯏ ꯇꯧꯔꯛꯑꯒꯦ
ꯀꯌꯥ ꯋꯥꯠꯂꯤꯒꯦ
ꯎꯝ